ꯍꯥꯏꯕꯗꯣ ꯀꯩ
ꯗꯤꯅꯤꯁꯇꯣ ꯑꯗꯨꯗ ꯑꯗꯨꯝ ꯂꯥꯏꯔꯤꯛ ꯄꯥꯔ ꯑꯩꯖꯝ ꯊꯣꯛꯄꯅꯦꯕ ꯑꯗꯨꯗꯒꯤ
ꯑꯧ ꯃꯥꯁꯨ ꯍꯥꯏꯌꯦꯅ ꯎꯝ ꯎꯝ ꯎꯝ ꯍꯥꯏꯌꯦ ꯍꯥꯏꯌꯦ ꯅꯍꯥꯟꯗꯣ ꯑꯩ ꯀꯣꯜ ꯇꯧꯋꯦꯕ ꯃꯉꯣꯟꯗ ꯑꯗꯨꯒ ꯑꯩ ꯁꯨ ꯉꯛꯄꯅꯦꯕ ꯑꯩꯅ ꯈꯕꯨꯝ ꯗ ꯂꯩꯕꯅꯦ ꯑꯗꯨ ꯃꯥ ꯑꯗ ꯅꯪꯁꯨ ꯂꯩꯔꯝꯃꯦ ꯍꯥꯏꯌꯦ ꯍꯣꯁꯇꯦꯜꯒꯤ ꯃꯄꯨꯗꯨꯅ ꯍꯥꯏꯔꯒ ꯀꯃꯥꯏꯅ ꯍꯥꯏꯔꯒ ꯃꯥꯁꯨ ꯍꯥꯏ ꯑꯩꯁꯨ ꯑꯗꯨꯗ ꯋꯥꯔꯗꯦꯟ ꯇꯧꯔꯒ ꯂꯩꯌꯦ ꯆꯍꯤ ꯇꯪꯈꯥꯏ ꯍꯥꯏꯌꯦ ꯃꯥꯅ ꯇꯧꯕꯗꯣ ꯑꯗꯨꯗ ꯑꯩꯗꯣ ꯉꯛꯄꯗꯣ ꯉꯛꯄꯗꯣ ꯑꯗꯨꯒꯤ ꯀꯣꯏꯁꯟ ꯌꯥꯝ ꯃꯥꯕꯨ ꯍꯪꯕꯅꯦꯕ ꯀꯃꯥꯏ ꯀꯃꯥꯏꯅ ꯇꯧꯏꯤ ꯅꯪ ꯂꯩꯕ ꯀꯥꯟꯗ ꯀꯔ ꯀꯔꯃꯥꯏ ꯇꯧꯕ꯭ꯔꯥ ꯂꯩꯕ ꯅꯨꯡꯉꯥꯏꯕ꯭ꯔꯥ ꯀꯥ ꯀꯣ ꯑꯩ ꯌꯥꯝ ꯍꯪꯈꯤꯕꯅꯦ
ꯎꯝꯝ ꯀꯩꯅꯣ ꯅꯪꯅ ꯍꯥꯟꯕ꯭ꯔꯣ ꯗꯤꯅꯤꯁꯅ ꯍꯥꯟꯕ꯭ꯔꯣ ꯗꯤꯅꯤꯁ
ꯑꯩꯅ ꯍꯥꯟꯕꯅꯦ ꯑꯩꯗꯤ ꯇꯨ ꯊꯥꯎꯖꯟ ꯇ꯭ꯋꯦꯟꯇꯤ ꯊ꯭ꯔꯤꯗꯅꯦꯕ ꯂꯩꯕꯗꯣ ꯃꯥꯗꯤ ꯂꯥꯁ ꯌꯥꯔ ꯈꯛꯇꯅꯤꯅ ꯂꯩꯕꯗꯣ ꯈꯪꯔꯝꯒꯅꯤꯁ ꯑꯗꯨꯗ ꯑꯩ ꯆꯥꯔꯖ ꯃꯅꯥꯛꯇꯅꯦ
ꯑꯩ ꯄꯥꯛꯅꯩ ꯀꯩꯅꯣ ꯈꯧꯄꯨꯝꯗ ꯂꯥꯛꯇ꯭ꯔꯤꯗ ꯌꯨꯝ ꯌꯨꯝ ꯂꯥꯛꯑꯁꯨ ꯑꯗꯨꯔꯣꯝꯗ ꯀꯌꯥ ꯂꯥꯛꯇꯕ
ꯆꯠꯇꯕ꯭ꯔꯥꯅꯦꯗꯣ
ꯎꯝ ꯆꯠꯇꯤ ꯆꯠꯂꯦ ꯑꯗꯨꯕꯨ ꯎꯝ ꯎꯝ ꯀꯩꯅꯣ ꯋꯥꯇꯔ ꯐꯣꯜꯁ ꯂꯩꯕꯗꯣ ꯑꯗꯨꯒꯨꯝꯕꯗꯁꯨ ꯆꯠꯄ ꯗꯥꯏꯔꯦꯛ ꯆꯠꯄ ꯈꯨꯟꯗꯗꯤ ꯑꯗꯨꯝ ꯀꯣꯏꯗꯕ ꯍꯥꯏꯇꯥꯔꯦ
ꯆꯥꯁꯒ ꯈꯔ ꯆꯥꯔꯖꯇꯒꯤ ꯀꯩ ꯍꯥꯏꯗꯣꯏꯔ ꯌꯥꯝꯗꯤ ꯂꯥꯞꯇ꯭ꯔꯦꯗ ꯆꯥꯔꯆ ꯑꯦꯔꯤꯌꯥ ꯂꯩꯀꯥꯏꯗ ꯑꯣꯏꯔꯦ
ꯑꯗꯨꯗ
ꯍꯣꯏ ꯃꯣꯏꯅꯗꯤ ꯌꯥꯝꯅ ꯅꯨꯡꯁꯤꯅ ꯂꯨꯅꯗꯤ ꯇꯧꯕꯤ ꯑꯗꯣ ꯀꯩ ꯍꯥꯏꯗꯅꯣ ꯋꯥꯔꯗꯦꯟ ꯑꯣꯏꯕꯅꯤꯅꯁꯦ ꯊꯕꯛꯄꯨꯗꯤꯀꯣ ꯌꯥꯍꯧꯕꯗꯣ ꯌꯥꯝ ꯉꯜꯂꯦ ꯑꯗꯣ ꯇꯨꯝꯕꯁꯨ ꯑ ꯈꯪꯗꯦꯗ ꯄꯨꯔꯥ ꯃꯇꯝꯗꯣ ꯐꯤꯛꯁꯅꯦ ꯑꯗꯨꯒꯤ ꯈꯔꯗꯤ ꯋꯥ ꯋꯥꯕ ꯐꯥꯔꯁ ꯇꯥꯏꯝꯁꯨ ꯑꯣꯏꯕꯅꯤꯅ ꯑꯃꯨꯛꯀꯁꯨ ꯂꯥꯛꯑꯣ ꯍꯥꯏꯕꯅꯦ
ꯑꯩ ꯑꯣꯏꯅꯁꯤ ꯑꯩ ꯑꯣꯏꯅ ꯂꯥꯛꯑꯁꯤꯔ ꯈꯪꯗꯦꯅꯦ ꯑꯩ ꯑꯣꯏꯅ ꯂꯩꯔꯤꯁꯤꯔ ꯈꯪꯗꯅꯤ ꯎꯝ
ꯑꯩ ꯂꯥꯛꯇ꯭ꯔꯤ ꯀꯥꯟꯗꯗꯤ ꯃꯤ ꯑꯅꯤ ꯂꯩꯔꯝꯕ ꯃꯥꯜꯂꯦ ꯃꯣꯏ ꯍꯣꯁꯇꯦꯜꯗꯣ ꯃꯤ ꯑꯅꯤ ꯑꯣꯏꯅ ꯂꯩꯕ ꯃꯥꯜꯂꯦ ꯑꯩ ꯂꯥꯛꯄ ꯀꯥꯟꯗ ꯑꯩ ꯑꯩ ꯏꯊꯟꯇ ꯇꯧꯕꯅꯦꯕ ꯂꯣꯏꯅ ꯏꯁꯇꯨꯗꯦꯟꯁꯤꯡꯕꯨ ꯇꯧꯕ ꯎ ꯑꯩꯅ ꯇꯧꯕꯅꯦꯕ ꯑꯗꯨꯗ ꯃꯊꯪꯗꯗꯤ ꯅꯨꯄꯤ ꯑꯃ ꯃꯥꯁꯨ ꯃꯊꯟꯇ ꯑꯣꯏꯕ ꯃꯥꯜꯂꯦꯗꯒ ꯗꯦꯅꯤꯁꯁꯨ ꯃꯊꯟꯇ ꯑꯣꯏꯕ ꯃꯥ
ꯎꯝ ꯗꯅꯤꯁ ꯃꯊꯟꯇꯅꯤ ꯎ
ꯎꯝ ꯃꯥꯁꯨ ꯋꯥꯏꯗꯤ ꯋꯥꯏ ꯍꯥꯏꯌꯦ ꯃꯇꯝꯗꯣ ꯌꯥꯝꯅ ꯀꯩ ꯍꯥꯏꯗꯣꯏꯔꯥ ꯎꯝ ꯄꯥꯛ ꯐꯪꯗꯕ ꯃꯥꯜꯂꯦ
ꯎꯝ ꯍꯣꯏ ꯍꯣꯁꯇꯦꯜ ꯑꯉꯥꯡꯁꯤꯡ ꯁꯦꯟꯅꯕꯅꯤꯅꯀꯣ
ꯎꯝ ꯋꯥꯕꯅꯦꯕ ꯑꯉꯥꯡꯁꯤꯡ ꯁꯦꯕꯗꯣ ꯑꯉꯥꯡꯁꯨꯖꯅꯤꯅ
ꯑꯉꯥꯡꯁꯤꯡ ꯍꯣꯏ ꯑꯉꯥꯡꯁꯤꯡ ꯁꯦꯟꯅꯕꯁꯤ ꯌꯥꯝ ꯔꯦꯁꯄꯣꯟꯁꯤꯕꯜ ꯌꯥꯝ ꯋꯥꯡꯉꯦꯕ
ꯍꯣꯏ ꯔꯔꯤꯁ ꯁꯨ ꯌꯥꯝꯕꯅꯦ ꯔꯦꯁꯄꯣꯟꯁꯤꯕꯜꯁꯨ ꯆꯥꯎꯋꯦ ꯑꯁ ꯋꯥꯏꯗ ꯑꯦꯛꯁꯄꯤꯔꯤꯌꯦꯟꯁꯁꯨ ꯑꯣꯏꯕꯀꯣ
ꯑꯗꯨꯕꯨ ꯑꯩꯈꯣꯏꯒꯤꯗꯤ ꯑꯗꯨꯝ ꯑꯦꯛꯁꯄꯤꯔꯤꯌꯦꯟꯁꯅꯤꯅ
ꯎꯝ ꯎꯝ ꯑꯗꯨꯗ ꯂꯩꯔꯒ ꯑꯗꯨꯗ ꯀꯄꯣꯝꯅ ꯆꯍꯤ ꯑꯃ ꯂꯩꯔꯦ ꯑꯃꯨꯛꯀ ꯈꯨꯟꯗ ꯂꯥꯛꯑꯦ ꯈꯨꯟꯗ ꯂꯥꯛꯑꯒ ꯑꯩ ꯑꯁꯤ ꯎ ꯟꯕꯁꯀꯣ ꯇꯨꯄꯨꯗꯀꯣ ꯑꯃꯨꯛꯀ ꯑꯣꯖꯥ ꯇꯧꯔꯝꯃꯦ ꯆꯍꯤ ꯑꯅꯤ ꯀꯣ ꯑꯗꯨꯁꯨ ꯑꯗꯨꯗꯗꯤ ꯑꯩ ꯋꯥꯔꯗꯦꯟꯗꯤ ꯅꯠꯇ꯭ꯔꯦ ꯑꯗꯨ ꯑꯣꯏꯔꯁꯨ ꯎꯝ ꯣꯔ ꯕꯣꯔꯗꯤꯡꯗꯀꯣ ꯁꯍꯔꯒꯤ ꯕꯣꯔꯗꯤꯡ ꯑꯃ ꯂꯩꯕ ꯍꯦꯛ ꯍꯦꯠ ꯃꯥꯁꯇꯔꯒꯤ ꯑꯗꯨꯗ ꯂꯩꯌꯦ ꯑꯗꯨꯝ ꯑꯗꯨꯁꯨ ꯕꯣꯔꯗꯤꯡ ꯑꯉꯥꯡꯁꯤꯡꯕꯨ ꯑꯃꯨꯛꯀ ꯁꯦꯟꯅꯕ ꯑꯗꯨꯗꯤ ꯈꯔ ꯂꯥꯏꯔꯦ ꯍꯥꯏꯕꯗꯤ ꯁꯥꯔꯁꯨ ꯂꯩꯕꯅꯤꯅ ꯃꯥꯒꯤꯗꯣ ꯕꯣꯔꯗꯤꯅꯀꯣ ꯑꯗꯨꯗꯤ ꯈ ꯅꯨꯡꯉꯥꯏꯔꯦ
ꯑꯗꯨꯒꯤ ꯀꯩꯅꯣ ꯅꯪ ꯑꯗꯨꯗ ꯑꯣꯖꯥ ꯇꯧꯔꯝꯕꯒꯤ ꯏꯁꯇꯦꯇꯁꯇꯤ ꯌꯥꯝ ꯎꯔꯦ ꯑꯗꯨ ꯁꯇꯤ ꯊꯥꯏꯒꯤꯗꯤ ꯎꯗꯕ
ꯀꯩꯗ ꯇꯧꯋꯤꯅ ꯂꯥꯟ ꯇꯧꯕꯒꯤ ꯆꯍꯤ ꯇꯪꯈꯥꯏ ꯑꯃꯅꯦ ꯊꯤꯡꯉꯤꯅ ꯑꯗꯨꯗꯒꯤꯅꯦ
ꯎꯝ
ꯑꯗꯨꯗꯣꯒꯤꯁꯤꯅꯦ
ꯑꯣꯖꯥ ꯇꯧꯕꯁꯤ ꯑꯁ ꯑꯩꯁꯨ ꯑꯦꯛꯁꯄꯤꯔꯤꯟꯁ ꯇꯧꯈ꯭ꯔꯕꯅꯤꯅ ꯋꯥꯗꯤ ꯋꯥꯕꯅꯤꯍꯦ
ꯋꯥꯕꯅꯦ ꯍꯣꯏ ꯄ꯭ꯔꯦꯁꯔꯁꯨ ꯌꯥꯝꯃꯦ ꯋꯥꯁꯨ ꯋꯥꯏꯑꯦ ꯑꯗꯨꯒ ꯀꯩ ꯍꯥꯏꯗꯣꯏ꯭ꯔꯥ ꯐꯤꯖꯤꯀꯦꯜꯂꯤ ꯈꯛꯇ ꯅꯠꯇꯕꯀꯣ ꯃꯊꯥꯁꯨ ꯁꯥꯏꯅ ꯃꯦꯟꯇꯦꯜꯂꯤꯁꯨ ꯑꯣꯏꯅ ꯑꯗꯨꯒꯤ ꯑꯁ ꯁꯍꯕꯅꯤꯗ ꯔꯦꯁꯣꯟꯁ ꯌꯥꯝ ꯆꯥꯎꯋꯦ ꯑꯗꯨ ꯑꯣꯖ ꯇꯧꯁꯦ
ꯑꯁ ꯃꯄꯥꯟꯗ ꯑꯣꯖꯥ ꯇꯧꯕꯁꯤꯡ ꯄ꯭ꯔꯦꯁꯔ ꯑꯦ ꯀꯩꯅꯩꯅꯣ ꯌꯥꯝ ꯑ ꯌꯥꯝ ꯂꯨꯑꯦꯕ ꯄ꯭ꯔꯦꯁꯔꯗꯣ
ꯀꯃꯥꯏ ꯀꯃꯥꯏꯅ ꯇꯧꯏꯦ ꯃꯄꯥꯟꯗ ꯍꯥꯏꯕꯁꯦ ꯑꯥꯎꯁꯥꯏ
ꯇꯦꯂꯪꯒꯅꯥꯗ ꯂꯥꯁ ꯏꯌꯥꯔ ꯇꯧꯕꯗꯣ
ꯈꯪꯗꯦ ꯅꯪ ꯇꯧꯋꯦ ꯍꯥꯏꯕ ꯑꯩ ꯇꯦꯔꯦ ꯁꯥꯕꯨꯗꯤ ꯑꯗꯨꯝ ꯎꯑꯦꯕ ꯃꯥꯁꯦ ꯇꯝꯃꯦꯜꯗꯔ ꯀꯥꯏꯗꯔ ꯀꯦꯔꯦꯜꯥ ꯑꯗꯨ꯭ꯔ ꯑꯗꯨꯗꯤ ꯇꯧꯕ ꯃꯥꯜꯂꯦ
ꯎꯝ ꯑꯩꯗꯤ ꯁ꯭ꯀꯨꯜꯒꯤꯗꯤ ꯑꯗꯨꯝ ꯏꯁꯇꯦꯇꯁ ꯊꯝꯗꯕ ꯑꯩ ꯀꯩꯅꯣꯅꯤ
ꯈꯪꯍꯟꯅꯤꯡꯗꯕꯒꯅ
ꯃꯣꯏꯒꯤꯗꯣ ꯑꯩ ꯌꯥꯝ ꯑꯩꯈꯣꯏ ꯁ꯭ꯀꯨꯜꯒ ꯃꯣꯏ ꯁ꯭ꯀꯨꯜꯒ ꯌꯥꯝ ꯈꯦꯅꯩꯅꯤ
ꯀꯃꯥꯏꯅ ꯇꯧꯒꯦꯗꯣ
ꯃꯣꯏꯗꯤ ꯍꯧꯖꯤꯛ ꯍꯥꯏꯕꯒꯨꯝꯅ ꯔꯦꯁꯄꯣꯟꯁꯤꯕꯤꯂꯤꯇꯤꯗꯣ ꯌꯥꯝ ꯋꯥꯡꯕ ꯑꯉꯥꯡꯁꯤꯡ ꯑꯦ ꯀꯩꯅꯣꯅꯦ ꯑꯉꯥꯡ ꯑꯦꯚ꯭ꯔꯤ ꯁꯤꯡꯒꯜ ꯏꯁꯇꯨꯗꯦꯟ ꯏꯝꯄ꯭ꯔꯨꯚ ꯇꯧꯗ꯭ꯔꯗꯤ ꯌꯥꯔꯔꯣꯏꯕ ꯃꯤ ꯑꯃ ꯍꯩꯔꯁꯨ ꯃꯤ ꯑꯃꯗꯨ ꯃꯍꯥꯛ ꯂꯣ ꯑꯣꯏꯔꯗꯤ ꯄꯦꯔꯦꯟꯁꯤꯡ ꯀꯩꯅꯣ ꯗꯤꯜ ꯇꯧꯕꯅꯦꯕ ꯑꯗꯨꯒꯤ
ꯑꯣ ꯑꯦꯛꯁꯄꯦꯛꯇꯦꯁꯟꯗꯨ ꯌꯥꯎꯗ꯭ꯔꯗꯤ ꯍꯣꯏꯕꯨ ꯑꯗꯨꯝ ꯀꯕ꯭ꯂꯦꯝ ꯇꯧꯕꯗꯨꯒꯣ
ꯎꯝ ꯄꯦꯔꯦꯟꯁꯁꯤꯡꯕꯨꯅꯦ ꯗꯤꯜ ꯇꯧꯕꯗꯣ ꯌꯥꯝ ꯈꯦꯠꯅꯗ ꯑꯩ ꯉꯛꯄꯨ ꯉꯛꯄꯅꯤꯍꯦ ꯃꯣꯏ
ꯆꯍꯤ ꯀꯌꯥ ꯇꯧꯔꯝꯝꯕ꯭ꯔꯗꯣꯅ ꯑꯃ
ꯑꯁꯤ ꯆꯍꯤ ꯑꯃꯈꯛꯇꯅꯤ ꯍꯣꯏ
ꯑ ꯇ ꯂꯇ ꯋꯥꯡꯡꯅ ꯑꯃ ꯀꯗꯤꯗ
ꯋꯥꯡꯗꯦꯗ ꯃꯣꯏ ꯑꯦꯀꯣꯃꯣꯗꯦꯁꯟꯒꯨꯝꯕ ꯄꯤ ꯍꯥꯏ ꯋꯥꯅꯤ ꯇꯂꯛꯄꯗꯤ ꯌꯥꯝ ꯋꯥꯡ ꯇ꯭ꯋꯦꯟꯇꯤ ꯁꯝꯊꯤꯡ ꯈꯛ
ꯑꯗꯨ ꯑꯣꯏꯔꯁꯨ ꯋꯥꯡꯉꯤꯅ ꯃꯅꯤꯄꯨꯔꯗꯒꯤ ꯍꯥꯏꯔꯗꯤ
ꯎꯝ ꯑꯗꯨꯕꯨ ꯊꯕꯛꯇꯨ ꯄ꯭ꯔꯦꯁꯔꯗꯤ ꯑꯁ ꯍꯥꯏ ꯀꯩꯅꯣꯅꯤ ꯌꯥꯝ ꯋꯥꯡꯉꯤ ꯊꯕꯛ ꯄ꯭ꯔꯦꯁꯔꯗꯨ ꯑꯗꯨꯒ ꯇꯧꯅꯤꯡꯗꯕꯒꯤ ꯑꯃꯨꯛ ꯍꯜꯂꯛꯄꯅꯤ ꯁꯤꯗ
ꯑ ꯋꯥꯔ ꯍꯥꯏꯕ ꯑꯩꯈꯣꯏꯒꯤ ꯂꯣꯟꯁꯨ ꯈꯪꯗꯦ ꯃꯣꯏꯁꯦ ꯀꯣ ꯑꯗꯨꯒ ꯑꯩꯈꯣꯏꯒꯤ ꯀꯩ ꯍꯥꯏꯗꯣꯏꯔꯥ ꯑꯩꯈꯣꯏꯅ ꯇꯧꯕꯒ ꯃꯣꯏꯒꯤꯁꯦ ꯄꯨꯔꯥ ꯇꯣꯡꯉꯥꯜꯂꯝꯒꯅꯤꯕ
ꯎꯝ ꯃꯣꯏ ꯑꯦꯛꯁꯦꯟꯁꯨ ꯑꯩꯈꯣꯏ ꯑꯩꯈꯣꯏ ꯑꯦꯛꯁꯦꯟꯒ ꯒ꯭ꯌꯥꯟ ꯇꯥꯗꯦ ꯍꯥꯏꯕꯒꯨꯝꯕ
ꯎꯝ ꯀꯝꯄ꯭ꯂꯦꯟꯁꯨ ꯌꯥꯝ ꯌꯥꯝ ꯂꯥꯛꯂꯝꯝꯒꯅꯤ
ꯎꯝ ꯀꯝꯄ꯭ꯂꯦꯟꯗꯤ ꯑꯦꯁ ꯅꯨꯡꯇꯤꯒꯤ ꯑꯗꯨꯝ ꯂꯩꯕꯅꯦ
ꯍꯥꯏꯗꯤ ꯄꯦꯔꯦꯟꯁꯤꯡꯁꯨ ꯄꯨꯔꯥ ꯂꯥꯏꯔꯤꯛ ꯍꯩꯕꯁꯤꯡ ꯃꯤ ꯈꯛꯇ ꯏꯅꯥꯛꯈ ꯈꯨꯟꯕꯁꯤꯡ ꯈꯛꯇ ꯑꯣꯏꯕꯅꯤꯅꯀꯣ ꯄꯋꯥꯔ ꯄꯨꯔꯥ ꯆꯂꯥꯏꯔꯒ ꯂꯩꯔꯕꯔꯕꯅꯤ
ꯎꯝ ꯑꯁ ꯃꯣꯏ ꯃꯆꯥꯁꯤꯡꯗꯣ ꯌꯨꯝꯗ ꯐꯣꯟ ꯄꯥꯏꯕꯅ ꯌꯥꯗ꯭ꯔꯦ ꯍꯥꯏꯕꯕꯨ ꯀꯝꯄ꯭ꯂꯦꯟ ꯐꯥꯎ ꯂꯥꯛꯄꯅꯤꯍꯦ ꯌꯨꯝꯗ ꯀꯃꯥꯏꯅ ꯑꯩꯈꯣꯏꯅ ꯁꯦꯟꯅꯕ ꯉꯝꯒꯗ꯭ꯔꯣ ꯑꯗꯨꯝ ꯉꯥꯛꯄꯅꯦ ꯑꯩꯗꯤ ꯂꯥꯏꯔꯤꯛ ꯄꯥꯕꯒꯤ ꯊꯋꯥꯏ ꯆꯪꯗ꯭ꯔꯦ ꯐꯣꯟꯗ ꯑꯗꯨꯝ ꯇꯧꯔ ꯂꯩꯔꯦ ꯀꯔꯤ ꯀꯔꯤ ꯇꯥꯛꯄꯅꯣ ꯍꯥꯏꯕꯒꯨꯝꯕ
ꯑꯁ
ꯉꯥꯛꯄꯅꯤ
ꯃꯣꯏꯁ‌ꯦ ꯑ ꯃꯣꯏꯒꯤ ꯄꯨꯔꯥ ꯃꯥꯏꯟ ꯁꯦꯠꯁꯦ
ꯑꯣꯖꯥꯁꯤꯡꯅ ꯂꯣꯏ ꯔꯦꯁꯄꯣꯟꯁꯤꯕꯜ ꯂꯣꯏ ꯄꯤꯕ ꯀꯥꯔꯦꯛꯇꯔ ꯁꯦꯝꯕꯒꯨꯝꯕ ꯑꯗꯨ ꯃꯣꯔꯦꯜ ꯑꯗꯨꯒꯨꯝꯕ ꯄꯦꯔꯦꯟꯁ ꯗ ꯃꯦꯟꯗꯤ ꯄꯦꯔꯦꯟꯁ ꯅ
ꯗꯨꯗꯤ
ꯎꯝ
ꯃꯣꯏꯅ ꯍꯥꯏ ꯃꯣꯏ ꯃꯣꯏꯒꯤ ꯍꯥꯏꯗꯤ ꯃꯣꯏꯅꯁꯨ ꯇꯥꯛꯄ ꯌꯥꯏꯅ ꯑꯗꯨ ꯍꯥꯏꯕꯗꯤ ꯃꯣꯏꯅꯤ ꯌꯨꯝꯗ ꯂꯩꯃꯤꯟꯅꯕ ꯃꯣꯏꯅꯤꯅ ꯑꯣꯖꯥꯁ ꯅꯠꯇ‌ꯦꯅ
ꯎꯝ ꯑꯣꯖꯥꯇꯤ ꯁꯕꯖꯦꯛꯇꯣ ꯁꯕꯖꯦꯛ ꯁꯕꯖꯦꯛꯇꯨ ꯇꯥꯔꯒ ꯂꯣꯏꯔꯦꯗꯅ ꯀꯩꯅꯣꯗꯤ ꯎꯝ ꯌꯨꯝꯗꯅꯦꯕ ꯑꯁꯦꯡꯕꯗꯤ ꯑꯗꯨꯒꯨꯝꯕꯗꯤ ꯍꯣꯏ ꯀꯔꯛꯇꯔ ꯗꯤꯁꯤꯄ꯭ꯂꯤꯟ ꯑꯗꯨꯒꯨꯝꯕꯗꯤ ꯁꯨ ꯑꯣꯖꯥꯒꯤ ꯀꯩꯅꯣꯅꯤ ꯃꯊꯧꯅꯤ ꯍꯥꯏ ꯇꯥꯔꯦ ꯑꯗꯨꯕꯨ ꯐꯣꯟꯒꯨꯝꯕ ꯇꯨꯝꯕ ꯊꯦꯡꯉꯤ ꯍꯥꯏꯕꯒꯨꯝꯕ ꯑꯗꯨꯗꯤ ꯌꯥꯗꯦꯕ
ꯗꯌꯨꯇꯤ ꯅꯠꯇꯦꯕ
ꯎꯝ ꯑꯗꯨ ꯐꯥꯎ ꯉꯛꯄꯁ‌ꯦ ꯑꯩꯅ ꯀꯩꯅꯣ ꯆꯩꯕꯁꯨ ꯌꯥꯗꯦ ꯈꯨ ꯊꯥꯕꯁꯨ
ꯐꯨꯕꯁꯨ ꯌꯥꯗꯦ ꯑꯩꯗꯤ ꯐꯨꯋꯦ ꯐꯖꯅ ꯐꯨꯕꯅꯦ ꯑꯉꯥꯡꯁꯤꯡ ꯀꯩ ꯍꯥꯏꯗ꯭ꯔꯥ ꯁꯥꯊꯤꯕꯁꯦꯕꯨꯗꯤ ꯐꯨꯕꯅꯦ ꯑꯩꯗꯤ
ꯎꯝ ꯑꯩꯁ ꯃꯣꯏ ꯑꯉꯥꯡꯁꯤꯡꯗ ꯐꯥꯒꯤꯁꯨ ꯐꯥꯒꯤ ꯅꯠꯇꯦꯍꯦ ꯑꯁ ꯁꯦꯟꯅꯕ ꯉꯝꯗꯕꯅꯤ ꯑꯩꯈꯣꯏꯒꯤꯗꯤ ꯑꯗꯨꯝ ꯑꯉꯥꯡꯁꯤꯡ ꯌꯥꯗꯦ ꯍꯥꯏꯔꯁꯨ ꯑꯗꯨꯝ ꯑꯉꯥꯡ ꯑꯩꯈꯣꯏ ꯑꯉꯥꯡꯁꯤꯡꯗꯗꯤ ꯑꯗꯨꯝ ꯐꯕꯅꯤꯅ ꯃꯣꯏ ꯀꯝꯄꯤꯌꯔ ꯇꯧꯔꯗꯤ ꯃꯣꯏ ꯑꯉꯥꯡꯁꯤꯡ ꯃꯣꯏ ꯃꯦꯙ ꯔꯤ ꯈꯔ ꯃꯇꯝꯗꯨꯗ ꯃꯣꯏ ꯄꯦꯔꯦꯟꯁꯨ ꯀꯩꯅꯣ ꯃꯣꯏꯒꯤ ꯑꯉꯥꯡꯁꯤꯡꯁꯨ ꯎꯝ ꯃꯣꯏꯒꯤ ꯀꯩꯅꯣꯁꯤ ꯃꯦꯟꯇꯦꯂꯤꯇꯤꯁꯦ ꯄꯩꯁꯥꯒ ꯏ ꯂꯣꯀꯦꯁꯟ ꯑꯦꯛꯆꯦꯟꯖ ꯇꯧꯕꯒꯤ ꯀꯩꯅꯣꯅꯦꯕ ꯃꯦꯟꯇꯥꯂꯤꯇꯤꯅꯦꯕ ꯑꯩꯈꯣꯏ ꯄꯩꯁꯥ ꯄꯤꯔꯦ ꯃꯣꯏ ꯅꯣꯂꯦꯖ ꯄꯤꯔꯣ ꯍꯥꯏꯕꯒꯨꯝꯕꯅꯦꯕ
ꯑꯗꯨꯅꯦ ꯍꯣꯏ ꯄꯨꯔꯥ ꯑꯩꯈꯣꯏꯕꯨꯛ ꯎꯝ ꯎꯝ
ꯑꯣ
ꯌꯦꯡꯊꯕ ꯇꯥꯔꯦꯅꯦ ꯑꯩꯈꯣꯏꯕꯨ ꯑꯣꯖꯥꯁꯤꯡꯕꯨ
ꯎꯝ ꯌꯥꯝ ꯈꯔꯗꯤ ꯋꯥꯔꯦ ꯍꯥꯏꯕ ꯁꯤ ꯕꯤ ꯑꯦꯁ ꯁꯤ ꯈꯔꯁꯨ ꯑꯗꯨꯁꯨ ꯑꯣꯏꯕ ꯎꯝ
ꯎ
ꯅꯣꯏ ꯀꯩꯅꯗꯤ ꯑ ꯗ ꯗꯤ ꯄꯥꯎ ꯑꯗꯨꯝ ꯐꯥꯎꯅꯕ꯭ꯔꯣ
ꯑꯥꯎ ꯍꯅꯥꯌꯦꯦ ꯃꯥꯗꯤ ꯉꯥꯡ ꯂꯥꯏ ꯀꯠꯂ ꯏꯕꯅꯤꯅ ꯄꯥꯛ ꯀꯩ ꯍꯥꯏꯗꯔꯦ ꯂꯩꯁꯥꯕꯤꯒꯨꯝꯅꯗꯤ ꯄꯥꯎ ꯐꯥꯎꯅꯔꯒ ꯀꯩ ꯍꯥꯏꯗꯣꯏꯔꯦ ꯑꯗꯨꯗꯤ ꯇꯧꯗꯔꯦ ꯍꯥꯏ
ꯅꯣꯏ ꯄꯇꯤꯁ ꯏꯁꯇꯦꯇꯁ ꯑꯗꯨꯝ ꯌꯦꯡꯕꯅꯤ ꯅꯍꯥꯟ ꯎ ꯀꯩꯅꯣ ꯂꯨꯍꯣꯡꯗ ꯑꯣꯏꯔꯤꯉꯩꯗꯗꯤ
ꯐꯖꯅ ꯑꯩꯈꯣꯏꯁꯦ ꯍꯣꯏ ꯄꯨꯜꯂꯒꯒ ꯇꯧꯅꯦ ꯑꯗꯨ ꯉ ꯋꯥꯥꯏ ꯊꯝꯒꯤꯒ
ꯍ ꯍꯣ ꯎꯝ